ꯇꯥꯔꯔꯕꯣ ꯇꯥꯔꯦ ꯇꯥꯔꯦ ꯌꯥꯝ ꯄꯤꯛꯄꯩ ꯁꯥꯥ
ꯁꯥꯎꯔ ꯄꯤꯛꯑꯦ ꯍꯥꯏꯔ ꯆꯥꯛ ꯆꯥꯗ꯭ꯔꯤꯌꯦ ꯇꯨꯏꯁꯟ ꯍꯜꯂꯛꯄꯗ ꯉꯥꯏꯔꯦ
ꯑꯣ ꯑꯁ ꯂꯥꯏꯔꯤꯛꯀꯤꯃꯤꯅꯤꯅꯦ
ꯑꯁ ꯁꯨꯝ ꯆꯠꯂꯤꯕ ꯑꯗꯨꯅ ꯁꯦꯟꯁꯦ ꯄꯥꯏꯁꯜꯂꯛꯇ꯭ꯔꯦꯅ
ꯎꯝ ꯀꯔꯤ ꯇꯥꯥꯅꯤꯡꯗꯦꯗ ꯅꯦꯠ ꯖꯤ ꯑꯔ ꯀꯩꯅꯣꯅꯕꯨ ꯏꯁꯀꯣꯂꯔꯅꯕꯨ ꯄꯩꯁꯥ ꯄꯥꯏꯗꯤ
ꯅꯪ ꯌꯨꯝ ꯍꯜꯂꯕ
ꯍꯟꯗ꯭ꯔꯤꯌꯦ ꯍꯧꯔꯦꯟ ꯍꯟꯗꯣꯏꯅꯦ ꯉꯁꯤ ꯍꯜꯂꯅꯤ ꯅꯈꯣꯏ ꯉꯔꯥꯡ ꯄꯨꯔꯥ ꯂꯣꯏꯁꯤꯟꯈ꯭ꯔꯦ ꯀꯩꯅꯣ ꯇꯧꯕꯒꯤꯗꯣ ꯑ ꯗꯦꯖꯔꯇꯦꯁꯟ ꯀꯩꯀꯩ ꯆꯦ ꯆꯥꯡ ꯄꯤꯁꯤꯟꯕꯗꯣ ꯕꯥꯏꯕ ꯎꯝ ꯕꯩꯕꯥꯁꯨ ꯉꯔꯥꯡ ꯇꯧꯈ꯭ꯔꯦ ꯅꯩꯁꯜ ꯂꯝꯃꯕꯅꯦ
ꯑꯣ ꯀꯅꯥ ꯂꯥꯛ ꯁꯨꯝ ꯃꯑꯣꯡ ꯃꯥꯜꯍꯟꯕꯅꯦꯃꯤ
ꯎꯝ ꯑꯗꯨ ꯀꯩꯅꯣ ꯍꯣꯏ ꯍꯣꯏ ꯁꯥꯔ ꯔꯟꯖꯟ ꯍꯣꯏꯕꯨꯗꯤ ꯈꯔ ꯑ ꯌꯥꯝ ꯆꯪꯅꯤꯡ ꯈꯣꯠꯅꯤꯡ ꯇꯧ ꯃꯥꯜꯂꯦ ꯑꯗꯣ ꯃꯥ ꯆꯪꯉꯗꯤ ꯃꯌꯥꯝꯁꯨ ꯅꯨꯡꯉꯥꯏꯔꯔꯣꯏꯅ ꯃꯁꯥꯅꯁꯨ ꯍꯥꯏ ꯆꯪꯉꯔꯣꯏꯒꯦ ꯆꯪꯗ꯭ꯔꯦ ꯐꯔꯦ ꯑꯣꯖꯥ ꯑꯇꯣꯞꯄ ꯗꯤꯄꯥꯔꯠꯃꯦꯟꯗꯩ ꯀꯧꯕꯗꯣ ꯃꯊꯟꯇ ꯂꯥꯛꯑꯒ ꯑꯗꯨꯅ ꯑꯗꯨꯝ ꯇꯧꯔꯦ
ꯀꯔꯤ ꯀꯗꯥꯏꯗꯩ ꯂꯥꯛꯀꯦ
ꯎꯝ ꯑꯩ ꯀꯩꯅꯣꯗꯒꯤ ꯑ ꯀꯔꯤ ꯗꯤꯄꯥꯔꯠꯃꯦꯟꯅꯣ ꯈꯪꯗꯦꯅꯦ ꯏꯁꯇꯦꯇꯤꯁꯇꯤꯛꯁꯀꯨꯝꯕ ꯑꯣꯏꯔꯤꯕ꯭ꯔꯥ ꯀꯔꯤꯅꯣ ꯈꯪꯗꯦ
ꯑꯣ
ꯑꯗꯨꯃꯥꯏꯅ ꯑꯣꯖꯥ ꯑꯃ ꯂꯥꯛꯑꯦ ꯃꯊꯟꯗꯅ ꯑꯗꯨꯝ ꯇꯧꯔꯦ ꯑꯗꯨꯒ ꯌꯥꯝꯅ ꯂꯥꯏꯅ ꯂꯣꯏꯁꯤꯟꯒ꯭ꯔꯦ ꯎꯝ ꯀꯥꯏ ꯂꯩꯔꯤꯒꯦ ꯍꯧꯖꯤꯛ ꯍꯥꯟꯅꯒꯤ ꯕꯔꯥꯗꯨ ꯑꯗꯨꯝ ꯂꯩꯕ꯭ꯔꯣ
ꯂꯩꯔꯤꯌꯦ
ꯍꯥꯟꯅꯒꯤꯗꯨꯗ ꯑꯗꯨꯝ
ꯑꯥ ꯍꯟꯇꯛ
ꯑꯣ
ꯑꯩꯈꯣꯏꯁꯨ ꯑꯦꯛꯖꯥꯝ ꯇꯧꯗꯣꯔꯦꯕꯀꯣ ꯄꯤ ꯑꯩꯆ ꯗꯤꯒꯤ
ꯎꯝ
ꯑꯗꯨ ꯂꯣꯏꯔꯒ ꯍꯣꯡꯖꯤꯜꯂꯒꯦ ꯇꯧꯕꯅꯤ ꯑꯦꯟ ꯑꯦ ꯁꯤꯗ
ꯎꯝ ꯑꯣ ꯆꯨꯝꯃꯤ ꯀꯨꯏꯔꯝꯃꯔꯣꯏ ꯅꯍꯥꯟ ꯀꯩꯅꯣꯗꯨꯗꯁꯨ ꯑꯁꯣꯝꯗ ꯂꯩꯕꯗꯨꯅ ꯍꯣꯁꯇꯦꯜ ꯊ꯭ꯔꯤꯗ ꯂꯩꯕꯗꯨꯅꯁꯨ ꯍꯥꯏꯔꯛꯈꯤꯕꯅꯤ ꯌꯥꯝ
ꯎꯝ ꯑꯦꯛꯖꯥꯝꯁꯤ ꯀꯩꯅꯣ ꯇꯧꯕꯔ꯭ꯕ ꯀꯌꯥꯝ ꯇꯣꯏꯅ ꯊꯥꯔꯤꯅꯣ
ꯑꯃꯨꯛꯈꯛꯇꯅꯤꯗ ꯑꯍꯥꯟꯕꯒꯤ
ꯍꯣꯏ ꯑꯗꯣ ꯀꯩꯅꯣ ꯇꯧꯗ ꯌꯥꯗꯕꯤꯔꯕ ꯍꯥꯏꯗꯤ ꯄꯥꯁ ꯇꯧꯕ ꯃꯥ꯭ꯔꯛ ꯋꯥꯡꯕ ꯀꯥꯏꯅ ꯂꯩꯕ꯭ꯔꯥꯕ ꯑꯗꯨꯁꯨ
ꯎꯝ ꯑꯗꯨꯔ ꯖꯁ ꯄꯥꯁ ꯈꯛꯇꯪ ꯇꯧꯔ ꯌꯥꯔꯦ
ꯑꯣ ꯑꯗꯨ ꯀꯩꯁꯨ ꯂꯩꯕ ꯅꯠꯇꯦꯅꯦ
ꯎꯝ
ꯍꯣꯏ ꯇꯣꯄꯔꯅ ꯇꯧꯊꯣꯛꯂꯛꯄꯨ ꯀꯩꯅꯣ
ꯀꯔꯥꯏ ꯗꯩꯅꯣꯗ ꯅꯪ ꯀꯩꯅꯣ ꯊꯥꯖꯟꯗ꯭ꯔꯕꯣ ꯀꯩꯅꯣꯒꯤꯗꯤ
ꯑꯩ ꯅꯦ ꯊꯥꯖꯤꯟꯗꯦ ꯅꯦꯠ ꯑꯝꯕꯦꯠꯀꯔꯒꯤ ꯊꯥꯔꯗꯤ ꯌꯦꯡꯁꯤꯔ ꯇꯧꯔꯤꯌꯦ ꯑꯗꯨ ꯌꯥꯎꯔ ꯐꯔꯦ ꯌꯥꯎꯗ꯭ꯔꯒ ꯐꯔꯦ ꯅꯦꯠ ꯇꯤ ꯑꯩ ꯇꯧꯅꯤꯡꯗꯕ ꯎꯝ
ꯌꯥꯏꯗ ꯀꯩꯁꯨ ꯀꯥꯏꯗꯦ ꯑꯃꯍꯦꯛꯇ ꯑꯩꯈꯣꯏꯁꯨ ꯁꯨꯝ ꯑꯇꯩ ꯈꯜꯍꯧꯗꯕꯩ ꯁꯨꯝ ꯇꯧꯔꯤꯕ ꯍꯥꯏꯗꯨꯅꯤ
ꯑꯦ ꯈꯟꯕꯨ ꯈꯟꯈꯔ꯭ꯗꯤ ꯌꯥꯔꯦ ꯀꯩꯅꯣ ꯆꯍꯤ ꯃꯉꯥ ꯑꯃꯗꯤ ꯑꯗꯨꯗ ꯑꯗꯨꯝ ꯀꯨꯜꯂꯒ ꯍꯌꯦꯡ ꯒ꯭ꯌꯥꯟ ꯇꯥꯔꯛꯄꯗ ꯄ꯭ꯔꯣꯐꯦꯁꯔ ꯇꯣꯛ ꯑꯣꯏꯗꯅ ꯂꯥꯛ ꯑꯅꯤ ꯑꯍꯨꯝ ꯇꯣꯛ ꯆꯥꯊꯣꯛꯅꯤ ꯇꯣꯂꯣꯞ
ꯌꯥꯝ ꯁꯥꯡꯕ ꯂꯝꯕꯤꯅꯤꯗ ꯃꯗꯨꯏ ꯂꯝꯕꯤꯁꯦ
ꯎꯝ
ꯅꯨꯄꯤ ꯊꯤ ꯀꯥꯎꯒꯤꯅꯤꯀꯣ
ꯑꯗꯨꯅꯦ ꯑꯩꯖꯨ ꯈꯜꯂꯤꯕꯁꯦ ꯉꯟꯇꯥꯅ ꯇꯣꯛꯅ ꯍꯧꯕꯅ ꯐꯥꯗꯣꯏꯔꯥꯅ
ꯑꯦ ꯑꯦ ꯀꯔꯤꯅꯣ ꯀꯩꯅꯣꯝ ꯁꯣꯏꯔꯗ꯭ꯔꯣ ꯑꯗꯨꯗꯤ ꯇꯣꯛꯅꯕꯩ ꯋꯥꯔꯤꯗ ꯂꯩꯥꯛꯏꯁꯤꯕꯣ ꯑꯩ ꯑꯩꯅꯗꯤ ꯁꯣꯝꯗ ꯄꯨꯁꯤꯜꯂꯣ ꯏꯇꯩꯃꯗꯨ ꯂꯧꯁꯤꯜꯂꯣ ꯌꯨꯝꯗ ꯒ꯭ꯌꯥꯟ ꯇꯥꯅ ꯂꯩꯔꯣ ꯂꯥꯏꯔꯤꯛ ꯂꯥꯏꯁꯨꯒꯗꯣ ꯌꯨꯝꯗꯒꯤ ꯂꯥꯛꯇꯅ ꯇꯝꯗꯅ ꯍꯥꯏ ꯍꯥꯏꯒꯦ ꯇꯧꯔꯒ ꯇꯣꯛꯅꯕꯩ ꯋꯥꯔꯤꯗ ꯂꯥꯛꯏꯁꯤꯕꯣ
ꯔꯦꯁꯄꯣꯟꯁꯤꯕꯤꯂꯤꯇꯤꯁꯤ ꯌꯥꯝ ꯇꯟꯕ ꯍꯥꯏꯇꯥꯔꯦꯀꯣ ꯍꯌꯦꯡ ꯏꯃꯨꯡꯒꯤ
ꯎꯝ
ꯉꯁꯥꯏ ꯍꯣꯁꯇꯦꯜꯗ ꯑꯗꯨꯝ ꯑꯥ ꯆꯍꯤ ꯅꯤꯐꯨꯃꯨꯛꯀꯥ ꯑꯗꯨꯝ ꯍꯣꯁꯇꯦꯜꯗ ꯂꯩꯕꯗꯨ ꯑꯗꯨ ꯄꯥꯝꯕ
ꯑꯥ ꯑꯁ ꯑꯁ ꯑꯁ ꯑꯁ ꯃꯌꯥꯝꯅ ꯂꯩꯅꯔꯤꯁꯤ ꯎꯔꯒ ꯂꯩꯅꯤꯡꯉꯛꯄꯤꯅꯦꯕ
ꯎꯝ
ꯎꯝ ꯐꯠ ꯐꯠꯇꯦ ꯑꯍꯜ ꯋꯥꯈꯜ ꯐꯠꯇꯦ ꯌꯥꯗꯦ ꯒ꯭ꯌꯥꯟ ꯇꯥꯔꯦ ꯍꯥꯏꯔꯒ
ꯅꯪ ꯀꯩꯅꯣ ꯀꯤꯌꯥꯗ ꯂꯩꯔꯤꯅꯣ ꯅꯝꯕꯔ ꯍꯣꯁꯇꯦꯜ
ꯑꯩ ꯍꯧꯖꯤꯛ ꯋꯥꯟꯗ ꯂꯩ ꯑꯩ ꯄꯣꯠ ꯆꯩ ꯍꯣꯟꯗ ꯂꯣꯏꯈ꯭ꯔꯦ ꯅꯍꯥꯟ ꯇꯦꯟꯒꯤꯗ ꯇꯦꯟ ꯇꯦꯟꯗ ꯑꯗꯨꯝ ꯂꯩꯕꯅꯦꯕ ꯑꯗꯣ ꯄꯣꯠ ꯆꯩ ꯂꯣꯏ ꯍꯣꯟꯗꯒ꯭ꯔꯦ ꯉꯔꯥꯡ ꯆꯠꯀꯦ ꯇꯧꯔꯕ ꯑꯗꯣ ꯉꯔꯥꯡꯗꯣ ꯑꯃꯨꯛ ꯑꯩꯈꯣꯏ ꯀꯥꯡꯕꯨꯗꯨ ꯂꯣꯏꯕꯒꯤ ꯃꯌꯥꯝ ꯀꯩꯅꯣꯝ ꯆꯥꯅ ꯁꯦꯅ ꯇꯧꯕ ꯊꯦꯡꯗꯣꯛꯈ꯭ꯔꯦ ꯑꯗꯨꯅ ꯉꯁꯤ ꯍꯧꯖꯤꯛ ꯉꯥꯛꯇꯪ ꯂꯩꯔꯒ ꯆꯠꯂꯗꯣꯏꯅꯤ ꯅꯨꯡꯁꯥ ꯁꯥꯔꯛꯇ꯭ꯔꯤꯀꯥꯟꯗ ꯄꯣꯠ ꯆꯩꯒ ꯂꯣꯏ ꯂꯣꯏꯔꯦꯗ ꯄꯨꯕ ꯎꯝ ꯅꯣꯡ ꯃꯪꯉꯦ ꯑꯗꯨꯅꯦ ꯅꯣꯡꯁꯨ ꯆꯨꯗ꯭ꯔꯤꯀꯥꯟꯗ ꯅꯨꯡꯁꯥꯁꯨ ꯁꯥꯔꯛꯇ꯭ꯔꯤꯀꯥꯟꯗ ꯌꯨꯝ ꯌꯧꯍꯧꯔꯗꯤ ꯐꯔꯦ ꯄꯨꯡ ꯐꯥꯕ ꯂꯝꯕꯤ ꯅꯠꯇꯦꯗ ꯑꯗꯨꯕꯨꯗꯤ ꯆꯠꯈ꯭ꯔꯗꯧꯅꯤ
ꯑꯍꯥꯟ ꯀꯩꯅꯣꯍꯣꯏꯒꯤꯗ ꯑꯅꯣꯏꯕ ꯍꯣꯏꯒꯤꯗ ꯄꯨꯜꯂꯨꯏꯌꯦ ꯇꯣꯝꯕꯤꯅꯧ ꯋꯣꯏ ꯇꯧꯔꯒ
ꯑꯣ ꯑꯁꯣꯝꯗꯒꯤ ꯀꯩꯅꯣ ꯑꯩꯈꯣꯏꯒꯤ ꯐꯣꯔꯦꯟꯅꯔꯗꯨ ꯊꯣꯛꯂꯛꯄꯒꯤ
ꯑꯣ ꯍꯣꯏ ꯃꯄꯥꯟꯗꯒꯤ ꯊꯣꯛꯂꯛꯄꯒꯤ
ꯑꯗꯨ ꯀꯩꯅꯣ ꯇꯧꯋꯅꯦ ꯌꯥꯎ ꯃꯥꯜꯂꯤꯅꯦ
ꯌꯥꯎꯋꯦ ꯎꯝ ꯌꯥꯎꯋꯦ ꯀꯌꯥꯗꯤ ꯍꯥꯎꯈ꯭ꯔꯦ ꯄꯨꯟꯁꯤꯒꯤ ꯑꯍꯥꯟꯕ ꯊꯣꯡꯕ ꯌꯦꯟꯁꯥꯡ ꯁꯥ
ꯑꯣ ꯃꯣꯏ ꯑꯃꯨꯜ ꯀꯩꯅꯣꯗꯨꯁꯨ ꯑꯃꯨꯕꯤꯗꯨꯁꯨ ꯁꯤꯗ ꯂꯥꯛꯑꯅꯤꯌꯦ ꯃꯣꯏ ꯀꯥꯡꯕꯨꯨ ꯑꯅꯣꯏꯕꯅꯦ ꯑꯃꯨꯕꯅꯦ ꯀꯩꯗꯧꯕꯅꯦ ꯂꯣꯏꯅ ꯈꯪꯗꯦ ꯀꯔꯤ
ꯂꯣꯏꯅ ꯑꯀꯪꯕꯗꯒꯩ ꯑꯅꯣꯏꯕꯗꯒꯤ
ꯎꯝ ꯂꯣꯏꯅ ꯁꯤꯗ ꯂꯥꯛꯑꯅꯤ ꯀꯩꯅꯣ ꯇꯧꯔꯅꯤ ꯃꯣꯏ ꯀꯥꯡꯕꯨ ꯑꯍꯨꯝ ꯃꯔꯤꯁꯨ ꯃꯥꯜꯂꯤ ꯉꯥꯎꯗꯅ ꯂꯣꯏꯗꯣꯏ ꯄꯣꯠꯅꯤ ꯅꯨꯄꯤ ꯑꯉꯥꯡꯕꯨ ꯌꯦꯡꯕꯣ ꯆꯥꯕꯒ ꯊꯛꯄꯒ ꯁꯤꯗꯧꯔꯤꯅꯤꯕ
ꯑ ꯃꯣꯏ ꯀꯩꯅꯣꯒꯤ ꯃꯍꯥꯎ ꯈꯪꯉꯝꯃꯣꯏꯌꯦ ꯁꯤꯗ ꯇꯝꯕꯒꯤ ꯃꯍꯥꯎ ꯃꯄꯥꯟꯒ ꯈꯦꯠꯅꯔꯅꯦꯕ ꯑꯗꯨꯝ ꯍꯣꯏ ꯃꯄꯥꯟꯗꯅ ꯃꯈꯜ ꯑꯃ ꯁꯤꯗꯅ ꯑꯃ
ꯁꯤꯁꯨꯦ ꯇꯣꯉꯥꯟꯕꯅꯤ
ꯎꯝ ꯇꯧꯔꯤꯕ ꯀꯨꯝꯍꯩ ꯍꯔꯥꯎ ꯃꯌꯥꯝꯁꯤꯒ ꯃꯅꯨꯡꯒꯤ ꯑꯁ
ꯆꯪꯕꯨ ꯆꯪꯈ꯭ꯔꯒꯗꯤ ꯊꯣꯛꯅꯤꯡꯗꯕꯤꯗ ꯇꯧꯗꯣꯏꯅꯤ
ꯎꯝ ꯑꯦ ꯑꯗꯣ ꯍꯥꯏꯔꯒ ꯀꯩꯅꯣ ꯇꯧ ꯍꯧꯗꯣꯔꯦꯅꯦ ꯀꯔꯤ ꯃꯣꯏꯒꯤ ꯃꯦꯟ ꯐꯤꯠ
ꯎꯝ ꯃꯦꯟꯐꯤꯠꯀꯤꯗꯣ ꯌꯩꯊꯣꯛꯈꯤꯕꯗ
ꯑꯥ ꯗꯦꯠ ꯀꯩꯅꯣꯗꯒꯤ ꯁꯤꯛꯁꯇꯒꯤ ꯍꯧꯔꯅꯤ ꯁꯤꯛꯁ ꯁꯚꯦꯟ ꯑꯥꯏꯠ ꯑꯗꯨꯃꯥꯏꯅ ꯃꯩ ꯇꯥꯗꯧꯔꯦ ꯗꯒꯤ ꯐꯦꯁꯟ ꯁꯣꯗꯒꯤ ꯏꯁꯩ ꯅꯣꯡꯃꯥꯏ ꯗꯥꯟꯁ ꯏꯁ ꯃꯩ ꯇꯥꯗꯨꯔꯦ
ꯏꯁꯩꯒꯨꯝꯕꯒꯤꯗꯤ ꯌꯥꯝ ꯊꯤꯅ ꯅꯨꯡꯉꯥꯏꯕꯅꯦ
ꯎꯝ ꯑꯩꯁꯨ ꯌꯨꯝ ꯍꯜꯂꯦ ꯍꯥꯏꯕꯩ ꯋꯥꯅꯤ ꯌꯦꯡꯅꯤꯡꯉꯗꯤ ꯂꯥꯛꯇꯧꯔꯤꯕꯅꯤ ꯅꯣꯡ ꯅꯤꯅꯤ ꯂꯩꯔꯒ ꯌꯨꯝꯗꯗꯤ ꯑꯁꯪ ꯑꯃꯥꯟꯗꯣ ꯂꯩꯇꯦꯗꯣ ꯑꯗꯨꯅꯦ ꯑꯁꯪ ꯑꯃꯥꯟ ꯌꯨꯝꯗꯗꯤ ꯎꯒꯦ ꯐꯪꯗꯦꯗꯣ
ꯑ ꯅꯪ ꯑꯗꯣ ꯂꯩꯗꯣ ꯆꯥꯛ ꯅꯊꯟ ꯊꯣꯡꯑ ꯑꯗꯨꯝ
ꯏꯊꯟ ꯊꯣꯡꯉꯤꯅꯦ ꯆꯥꯛ ꯊꯣꯡꯕꯁꯦ ꯀꯨꯏꯔꯦꯍꯦ ꯊꯣꯡꯈꯠꯂꯛꯏꯁꯦ ꯎꯝ ꯊꯥꯏꯅ ꯇꯦꯟ ꯍꯦꯛ ꯊꯣꯛꯂꯛꯄꯗꯒꯤꯩ ꯑꯩ ꯑꯗꯨꯝ ꯔꯦꯟꯗ ꯂꯩꯔꯛꯄꯅꯤꯅ ꯀꯨꯏꯔꯦ ꯔꯤꯇꯌꯔ ꯇꯧꯔꯒꯦ ꯇꯧꯕꯅꯤ ꯍꯣꯁꯇꯦꯜ
ꯑꯗꯨꯅꯦ ꯑꯩꯅ ꯍꯥꯏꯗꯣ ꯅꯨꯄꯤ ꯑꯃ ꯇꯣꯛ ꯊꯤꯖꯤꯜꯂꯣ ꯅꯈꯨꯠꯇ ꯁꯦꯟꯁꯨ ꯇꯦꯛ ꯇꯦꯛ ꯂꯥꯛꯏꯕꯨ
ꯃꯁꯤ ꯌꯥꯝꯅ ꯇꯟꯕ ꯊꯕꯛꯅꯤ ꯑꯗꯨꯏ ꯊꯕꯛ
ꯎꯝ ꯃꯤꯗꯕꯨꯗꯤ ꯍꯥꯏꯔꯤꯕ ꯀꯅꯥꯝꯇ ꯊꯤꯅꯤꯡꯕ ꯅꯠꯇꯦ ꯍꯧꯖꯤꯛꯀꯥꯟ ꯇꯧꯅꯔꯤꯁꯦ꯫ ꯆꯍꯤ ꯀꯨꯟꯊ꯭ꯔꯥ ꯀꯨꯟꯊ꯭ꯔꯥꯉꯥ ꯌꯧꯗ꯭ꯔꯗꯤ꯫
ꯑꯁꯦꯡꯕꯩꯅꯦ ꯅꯨꯄꯥꯗꯤ ꯂꯩꯇ ꯂꯥꯏꯔ ꯌꯦꯡꯅꯕ ꯍꯣꯠꯅꯔꯤ ꯀꯥꯟꯗ ꯌꯨꯝꯒꯤ ꯅꯨꯄꯥꯗꯤ ꯑꯗꯨꯝ ꯊꯦꯡꯅꯕꯅꯦ꯫
ꯎꯝ ꯌꯥꯁꯨ ꯌꯥꯄꯣꯠꯇꯦꯗ ꯍꯥꯏꯗꯤ ꯁꯦꯟ ꯊꯣꯛꯇꯅ ꯃꯤꯒꯤ ꯃꯆꯥꯅꯨꯄꯤ ꯂꯧꯁꯤꯜꯂꯨꯅꯤ ꯑꯗꯩꯗꯤ ꯍꯌꯦꯡ ꯋꯥꯔꯒ ꯅꯨꯡꯉꯥꯏꯅꯁꯨ ꯊꯝꯕ ꯉꯝꯗ ꯅꯨꯡꯁꯤꯔꯤꯅꯦꯁꯨ ꯇꯧ ꯎꯄꯥꯏ ꯂꯩꯇ꯫
ꯁꯅꯥ ꯁꯅꯥꯗꯨ ꯑꯝꯇ ꯄꯨꯊꯣꯔꯛꯑꯣꯅ
ꯎꯝ ꯑꯗꯒꯤ ꯆꯦꯛꯁꯨ ꯆꯠꯃꯤꯟꯅꯕꯁꯨ ꯅꯨꯡꯉꯥꯏꯇꯦꯗꯣ
ꯎꯝ
ꯀꯦꯔꯝꯃꯒ ꯊꯝꯅꯤꯡꯉꯤ ꯅꯨꯡꯁꯤꯕꯅꯤꯅ
ꯑꯁ
ꯀꯣꯏ ꯈꯣꯠꯄ ꯑꯝꯇ ꯆꯠꯇ꯭ꯔꯕꯣ ꯍꯧꯖꯤꯛꯀꯥꯟ
ꯆꯠꯇ꯭ꯔꯦ ꯉꯁꯤ ꯃꯣꯏꯔꯥꯡꯗ ꯆꯠꯂꯨꯅꯤ ꯑꯩ ꯀꯣꯏꯁꯅꯤꯌꯔ ꯑꯃ ꯁꯔꯚꯦ ꯑꯃꯒꯤ
ꯑꯣ ꯀꯩ ꯀꯩꯒꯤ ꯁꯔꯚꯦꯅꯣꯕ
ꯑꯩ ꯄ꯭ꯔꯣꯖꯦꯛ ꯑꯃꯒꯤꯅꯤꯗ ꯑꯁꯥꯝꯒꯤ ꯌꯨꯅꯤꯚꯔꯁꯤꯇꯤ ꯑꯃꯒꯤ ꯅꯨꯄꯤ ꯏꯁꯇ꯭ꯔꯤꯠ ꯕꯦꯟꯗꯔ ꯐꯝꯕ ꯀꯥꯡꯒꯨꯗꯣ
ꯑꯥ ꯑꯥ ꯑꯥ
ꯍꯨꯏ ꯗꯇꯥ ꯀꯂꯦꯛ ꯇꯧꯒꯤ
ꯑꯥ
ꯑꯣꯖꯥꯔꯥꯁꯃꯅꯤꯅ
ꯑꯣ ꯈꯣꯝꯕꯤꯌꯨ ꯍꯥꯏꯔꯛꯏꯔꯥꯕꯥ ꯑꯁꯣꯝꯒꯤ
ꯑ ꯅꯣꯔꯠ ꯏꯁꯀꯤ ꯑꯣꯏꯕꯀꯣ
ꯑꯣ
ꯑꯗꯨ ꯃꯅꯤꯄꯨꯔꯒꯤꯗꯣ ꯃꯤ ꯂꯩꯇꯦ ꯈꯣꯠꯇꯦꯅ ꯇꯧꯔꯒ ꯑꯩꯅ ꯏꯟꯇꯔꯚ꯭ꯌꯨ ꯌꯥꯎꯁꯟꯕ ꯁꯥꯔ ꯑꯣꯖꯥꯔꯥ ꯑꯩ ꯑꯣꯖꯥꯔꯥꯁꯃꯅꯤ ꯃꯈꯥꯗꯅꯦꯕ ꯇꯥꯔꯤꯁꯦ
ꯑꯥ
ꯊꯥ ꯑꯃꯇꯪꯅꯤ ꯂꯤꯁꯤꯡ ꯀꯨꯟꯅꯦ ꯍꯥꯏꯕ
ꯐꯩ ꯀꯩꯅꯣ
ꯍꯟꯗꯛ ꯍꯞꯇꯥꯖꯤꯗ ꯂꯣꯏꯁꯟ ꯍꯧꯔꯒꯦ ꯇꯧꯅꯦ ꯑꯦꯛꯖꯥꯝꯁꯨ ꯅꯛꯁꯜꯂꯛ ꯑꯝꯅꯤ
ꯆꯠꯂꯤꯀꯥꯟꯗ ꯁꯦꯟꯗ꯭ꯔꯥꯗꯧꯕꯩ ꯍꯦꯛ ꯌꯧꯁꯤꯜꯂꯣꯛꯑꯣ
ꯑꯗꯨꯅꯤ ꯈꯜꯂꯤ
ꯑꯗꯨꯅꯤ ꯑꯀꯥ ꯑꯁ ꯀꯣꯏ ꯆꯠꯐꯝꯁꯤ ꯂꯩꯇ꯭ꯔꯦꯅꯦ ꯍꯧꯖꯤꯛꯇꯤ
ꯂꯩꯇ꯭ꯔꯦ
ꯎꯃ ꯃꯅꯤꯄꯨꯔꯁꯤꯂꯛ ꯃꯥ ꯁꯨꯝ ꯄꯤꯛꯁꯤꯜꯂꯑꯦ ꯁꯨꯝ ꯄꯤꯛꯁꯤꯜꯂꯛꯑꯦ ꯌꯥꯗ꯭ꯔꯦ ꯆꯠꯄꯗ
ꯕꯣꯔꯗꯔ ꯌꯧꯔꯦꯕ ꯍꯥ
ꯏꯝꯐꯥꯜ ꯁ꯭ꯋꯥꯏꯗꯒꯤ ꯀꯤꯂꯣꯃꯤꯇꯔ ꯌꯥꯝ ꯆꯠꯂꯨꯕ ꯌꯥꯗ꯭ꯔꯦ ꯎꯄꯥꯏ ꯂꯩꯇꯦ ꯑꯗꯨꯝ
ꯁꯥꯡꯅ ꯆꯠꯄ ꯌꯥꯔꯤꯗꯤ ꯎꯃꯥꯊꯦꯜꯂꯣꯝ ꯈꯛꯇ ꯉꯥꯏꯔꯦ
ꯎꯝ ꯎꯝ ꯑꯁꯣꯝꯗ ꯃꯥꯊꯦꯠꯄ ꯑꯗꯨ ꯂꯝꯕꯤ ꯍꯧꯖꯤꯛꯄꯨꯗꯤ ꯅꯨꯡꯉꯥꯏꯍꯧꯔꯦ ꯉꯔꯥꯡ ꯅꯍꯥꯟ ꯑꯩ ꯆꯠꯂꯨꯌꯦꯕ ꯍꯞꯇꯥꯃꯨꯛꯀꯤ ꯃꯃꯥꯡꯗ ꯏꯌꯥꯝꯕ ꯑꯃ ꯂꯨꯍꯣꯡꯕ ꯌꯥꯎꯕ ꯑꯁ ꯀꯩꯅꯣ ꯐꯥꯎ ꯆꯠꯂꯨꯔꯦ ꯁꯨꯝ ꯑꯍꯥꯝꯕꯗꯥ ꯃꯇꯦꯛ ꯃꯇꯦꯛꯇꯣ ꯑꯗꯨꯝ ꯍꯣꯏ ꯍꯥꯟꯅꯕꯨꯗꯤ ꯌꯥꯝ ꯅꯨꯡꯉꯥꯏꯇꯦ ꯑꯗꯣ ꯍꯧꯖꯤꯛ ꯐꯅꯥ ꯅꯨꯡꯉꯥꯏꯔꯦ ꯃꯌꯥꯏ ꯂꯝꯕꯤꯁꯨ ꯁꯦꯝꯒꯔꯦꯗꯅ ꯑꯗꯣ ꯍꯥꯟꯅꯗꯧꯅ ꯅꯨꯡꯉꯥꯏꯇꯕꯗꯤ ꯑꯣꯏꯗ꯭ꯔꯦꯕ ꯑꯗꯨꯝ ꯊꯨꯔꯦꯕ ꯂꯝꯕꯤ ꯆꯠꯄꯗ ꯍꯥꯟꯅꯅ ꯃꯌꯥꯏ
ꯎꯝ
ꯑꯥ ꯏ ꯑꯥ ꯊꯥꯡꯖ ꯅꯨꯃꯤꯠ ꯃꯃꯥꯡ ꯊꯥꯡꯖ ꯍꯥꯏꯇꯥꯏ
ꯑꯣ ꯑꯗꯨꯗꯤ ꯍꯥꯟꯅꯒꯤꯗꯤ ꯑꯃꯨꯛ ꯃꯌꯥꯏꯅ ꯀꯩꯅꯣꯗꯣ ꯑꯦ ꯂꯝꯕꯤꯗꯣ ꯃꯌꯥꯏꯗꯅ ꯇꯣꯡꯈꯠꯂꯒ ꯅꯥꯀꯟ ꯅꯥꯀꯟ ꯀꯨꯊꯩꯗꯅ ꯒꯥꯔꯤ ꯑꯆꯧꯕ ꯊꯧꯕ ꯌꯥꯝ ꯉꯥꯏꯇꯕꯗꯣ ꯑꯗꯨꯃꯛꯇꯤ ꯇꯧꯍꯧꯗ꯭ꯔꯕꯅꯤꯅ ꯐꯔꯦ
ꯃꯥꯅ ꯐꯥ ꯃꯌꯥꯏ ꯂꯝꯕꯤꯒꯤꯁꯤꯗ ꯃ ꯇꯦꯛ ꯈꯔ ꯊꯥꯗ꯭ꯔꯤꯁꯤꯅꯦ ꯅꯨꯡꯉꯥꯏꯇ꯭ꯔꯤꯁꯦ ꯋꯥꯡꯒꯣꯏ ꯍꯥꯏꯊꯔꯒ ꯎꯆꯤꯋꯥ ꯑꯗꯥꯏꯕꯧ ꯈꯥꯗꯦꯅꯦ
ꯑꯣ ꯑꯣ
ꯃꯌꯥꯡ ꯏꯝꯐꯥꯜ ꯑꯗꯨ꯭ꯋꯥꯏꯒꯗ ꯊꯥꯗꯦ ꯍꯤꯌꯥꯡ ꯂꯝ ꯁ꯭ꯋꯥꯗ ꯑꯗꯨꯝ ꯊꯕ ꯋꯥꯅꯤ
ꯀꯔꯤꯒꯤ ꯑꯃ ꯃꯇꯦꯛ ꯈꯔ ꯃ ꯈꯥꯛꯑꯝꯃꯤꯁꯤꯕꯨ ꯃꯤ ꯌꯥꯝ ꯇꯥꯕ ꯋꯥꯗꯨꯗꯅ
ꯑꯁꯦꯡꯕ ꯒ꯭ꯌꯥꯟ ꯇꯥꯔꯛꯄꯗꯒꯤ ꯑꯗꯨꯅ ꯑꯍꯥꯟꯕꯅꯦ ꯍꯟꯗꯛꯀꯤ ꯊꯥꯔꯤꯁꯤꯅ ꯑꯗꯒꯤ ꯑꯁꯤꯅ ꯑꯃꯨꯛ ꯀꯔꯝ ꯀꯥꯟ ꯊꯥꯅꯤꯁꯨ ꯈꯪꯕ ꯅꯠꯇꯦ ꯆꯍꯤ ꯇꯔꯥ ꯑꯃ ꯀꯩ ꯑꯃꯃꯨꯛ ꯊꯥꯈ꯭ꯔꯔꯣꯏ
ꯃꯥꯅꯦ
ꯇꯧꯔꯤꯁꯦ ꯑ ꯍꯟꯗꯛ ꯍꯟꯗꯛ ꯃꯇꯥꯡꯁꯤꯗꯕꯨꯗꯤ ꯂꯝꯕꯤꯁꯦ ꯐꯅꯌꯥꯝꯗꯤ ꯁꯦꯝꯒꯠꯂꯛꯑꯦ
ꯁꯦꯝꯃꯦ ꯁꯦꯝꯃꯦ ꯐꯅꯌꯥꯝ ꯊꯥ ꯍꯟꯗꯛ ꯆꯍꯤꯖꯦ ꯊꯥ ꯑꯍꯨꯝ ꯃꯔꯤꯁꯤꯗ ꯑ ꯁꯨꯒꯨꯅꯨ ꯂꯝꯕꯤ ꯊꯥꯔꯛꯄ ꯍꯥꯏꯁꯦ ꯂꯣꯏꯔꯕꯅꯦꯕ
ꯎꯝ
ꯑꯗꯨꯝ ꯂꯝꯕꯤꯁꯤ ꯎꯔ ꯎꯔ ꯈꯔ ꯑꯗꯨꯝ ꯁꯦꯝꯒꯠꯂꯦ ꯐꯔꯦ ꯑꯁꯤꯅ ꯊꯕꯛ ꯏꯪꯈꯥꯡ ꯃꯣꯏꯅ ꯐꯖꯅ ꯑꯇꯩꯗ ꯇꯧꯗ꯭ꯔꯒꯁꯨ ꯂꯝꯕꯤ ꯁꯦꯝꯕꯤꯔꯒꯗꯤ ꯏꯁꯥ ꯏꯁꯥꯅ ꯏꯁꯥ ꯏꯊꯧꯗ ꯑꯗꯨꯝ ꯐꯖꯅ ꯊꯨꯅ ꯃꯇꯝ ꯆꯥꯅ ꯇꯧꯕ ꯌꯥꯏ ꯅꯨꯡꯉꯥꯏꯗꯅ
ꯃꯥꯅꯤ ꯃꯥꯅꯤ ꯁꯤ ꯃꯤꯅꯤꯠ ꯀꯌꯥꯕꯧ ꯌꯥꯒꯦ
ꯑꯗꯨꯝ ꯇꯔꯥ ꯍꯥꯏꯕꯅꯤ ꯑꯁ
ꯎꯝ ꯂꯣꯏ ꯇꯣ ꯑꯇꯣꯞꯄ ꯑꯃ ꯌꯥ ꯑꯗꯨꯝ ꯇꯧꯒꯦ
ꯍ ꯍꯣꯏ
ꯎꯝ ꯊꯝꯃꯦ ꯊꯝꯃꯦ